ꯍꯂ ꯑ ꯇꯥꯕ꯭ꯔꯣ ꯏꯃꯥꯟꯅꯕꯁꯤꯗ ꯂꯩꯕꯗꯣ ꯀꯩꯅꯣ ꯑꯦꯌꯥꯔꯇꯦꯜꯒꯤ ꯇꯧꯕꯗꯣ
ꯑ ꯈꯪꯉꯦ
ꯃꯣꯏꯁꯨ ꯐꯈꯤꯕꯒꯤ ꯍꯥꯏꯕꯅꯦ ꯑꯁ ꯃꯊꯪꯗꯗꯤ ꯅꯣꯏ ꯂꯧꯗꯨ ꯎꯔꯒꯦꯅ
ꯎꯝ ꯎꯝ ꯃꯣꯏ ꯂꯧ ꯃꯅꯥꯛ ꯅꯪꯅꯕ꯭ꯔꯣ
ꯃꯌꯨꯝꯅꯣ
ꯔ
ꯅꯪꯅꯗꯦꯗ
ꯑꯁꯗꯤ ꯀꯃꯥꯏꯅ
ꯑꯦ ꯅꯛꯄ ꯅꯛꯇꯕ ꯅꯠꯇꯦ ꯑꯥ ꯀꯩꯅꯣꯗꯒꯤ ꯆꯤꯡ ꯑꯩꯈꯣꯏꯒꯤ ꯄꯥꯔꯠ ꯋꯥꯟꯗ ꯂꯩꯕꯗꯣ
ꯑꯣ
ꯃꯃꯥꯡ ꯃꯃꯥꯡꯗ ꯂꯧ ꯎꯔꯝꯕꯅꯤꯍꯦ ꯄꯥꯔꯠ ꯋꯥꯟꯗꯒꯤꯁꯨ ꯎꯔꯦ ꯄꯥꯠꯇꯨꯗꯩꯁꯨ ꯎꯔꯦ ꯑꯩꯈꯣꯏ ꯑꯌꯥꯝꯕꯥ ꯄꯥꯔꯊ꯭ꯔꯤꯗꯒꯤ ꯑꯗꯨꯝ ꯎꯑꯦꯕ ꯑꯗꯣ ꯍꯟꯗꯛꯀꯤ ꯑꯩꯈꯣꯏ ꯁꯦꯀꯦꯇꯔꯤ ꯍꯥꯏꯕꯗꯨꯣ ꯄꯥꯔꯠ ꯐꯣꯔꯗꯒꯤꯅꯤꯗꯅ
ꯑꯥ ꯑꯣ ꯑꯣ ꯅꯣꯏ ꯂꯧꯁꯤ ꯌꯥꯝ ꯆꯥꯎꯕ ꯃꯥꯜꯂꯦꯀꯣ
ꯆꯥꯎꯕꯒꯤ ꯃꯤ ꯌꯥꯝꯃꯦꯄꯨ ꯇꯧ ꯇꯧꯈ꯭ꯔꯤꯁꯦ ꯃꯥꯡꯗ ꯃꯤ ꯌꯥꯝꯈ꯭ꯔꯦꯕ ꯑꯗꯣ ꯑꯩꯈꯣꯏꯅ ꯑꯗꯨꯝ ꯌꯦꯡꯉ ꯌꯦꯡꯉꯒꯀꯣ ꯁꯤꯜꯂ ꯁꯤꯜꯂ ꯑꯗꯨꯝ ꯁꯟꯗꯣꯛꯄꯅꯦꯕ
ꯑꯣ ꯑꯣ ꯀꯩꯅꯣ ꯅꯃꯥꯟꯅꯕ ꯑꯦꯌꯥꯔꯇꯦꯜ ꯇꯧꯕꯗꯨꯗꯤ ꯂꯧ ꯂꯩꯕ꯭ꯔꯣ ꯃꯣꯏꯗꯤ
ꯃꯣꯏꯒꯤ ꯂꯧ ꯈꯔ ꯂꯩꯕꯗꯨꯁꯨ ꯅꯅꯥꯋꯥ ꯏꯁꯤꯡ ꯆꯥꯎꯕꯗ ꯂꯣꯏ ꯊꯨꯝꯈ꯭ꯔꯦꯕ ꯑꯗꯨꯅ ꯍ ꯑꯗꯨ ꯑꯗꯨꯅ ꯍꯟꯗꯛꯁꯦ ꯑꯩꯈꯣꯏ ꯈꯨꯟ ꯃꯅꯥꯛꯇ ꯎꯕꯅꯦꯕ ꯃꯤ ꯀꯩꯅꯣꯒꯤ ꯀꯩꯅꯣꯒꯤ ꯁꯥ ꯃꯣꯏ ꯃꯣꯏꯅ ꯎꯕ
ꯑꯣ ꯑꯣ ꯌꯥꯝ ꯐꯩꯅꯦ ꯑꯗꯨ ꯅꯪ ꯅꯣꯏ ꯏꯃꯨꯡꯗꯣ ꯂꯧ ꯁꯥꯟꯗꯤ ꯕꯣꯔꯥ ꯀꯌꯥꯗꯤ ꯂꯥꯛꯄ꯭ꯔꯥ
ꯑꯩꯈꯣ ꯕꯣꯔꯥꯗꯨꯗ ꯈꯪꯅꯤꯗꯦ ꯑꯩꯈꯣꯏ ꯂꯧ ꯎꯗꯦ ꯍꯥꯏ ꯍꯥꯏꯔꯒ ꯍꯟꯗꯛ ꯈꯛꯇꯅꯤ ꯎꯔꯤꯁꯦ ꯃꯃꯥꯡ
ꯑꯗꯨꯅꯦ ꯃꯤ ꯑꯇꯣꯞꯄꯒꯤ ꯂꯧꯁꯥꯥꯟ ꯂꯥꯛꯇ꯭ꯔꯣ ꯍꯥꯏꯅꯤꯗ ꯑꯩꯅ ꯍꯥꯏ
ꯍꯣꯏ ꯂꯥꯛꯄꯗꯣ ꯀꯌꯥ ꯂꯥꯛꯄꯅꯣ ꯈꯪꯗꯦꯕ ꯑꯗꯨꯅ ꯆꯥꯕꯅꯦꯕ ꯍꯣꯏ ꯂꯧ ꯎꯗꯕꯗꯣ ꯃꯣꯏ ꯑꯗꯨ ꯂꯥꯛꯄꯗꯨꯅ ꯑꯗꯨꯝ ꯑꯩꯈꯣꯏ ꯆꯥꯔꯤꯅꯤ ꯀꯩꯅꯣ
ꯅꯣꯏ ꯅ ꯅꯆꯤꯟ ꯅꯅꯥꯎꯅꯤ ꯏꯕꯈꯣꯏꯗꯤ ꯋꯥꯅꯤꯡꯉꯥꯏ ꯂꯩꯇ꯭ꯔꯦ ꯅꯍꯥ
ꯏꯌꯥꯝꯕ ꯍꯣꯏꯗꯤ ꯑꯗꯨꯝ ꯎꯗ ꯑꯩꯈꯣꯏ
ꯎꯝ
ꯎ ꯀꯩ ꯍꯥꯏꯁꯔꯦ ꯑꯩꯈꯣꯏ ꯏꯌꯥꯝꯕꯣꯏꯅꯤ ꯑꯗꯨꯝ ꯇꯣꯉꯥꯟꯅ ꯎꯍꯜꯂꯒꯅꯦ ꯁꯟꯗꯣꯛꯄꯒꯤ ꯁꯟꯗꯣꯛꯄ ꯀꯩꯅꯣꯗꯨꯅ ꯐꯧꯗꯨꯅ ꯑꯩꯈꯣꯏ ꯏꯃꯨꯡ ꯆꯥꯕ ꯏꯌꯥꯝꯕꯅ ꯇꯣꯉꯥꯟꯅ ꯑꯗꯨꯝ ꯎꯖꯈ꯭ꯔꯦꯕ
ꯑꯣ ꯑꯣ ꯑꯩꯅ ꯍꯥꯏ ꯑꯣ ꯑꯣ ꯑꯣ ꯈꯪꯉꯤ ꯈꯪꯉꯤ ꯑꯩ ꯈꯣꯟꯖꯦꯜꯁꯦ ꯐꯖꯅ ꯇꯥꯕ꯭ꯔꯥ
ꯍꯣꯏ ꯇꯥꯏꯌꯦ
ꯑꯣ ꯍꯥꯌꯦꯡꯋꯥꯏ ꯅꯣꯏ ꯏꯃꯨꯡ ꯌꯨꯝ ꯄꯥꯜꯂꯀꯥꯟꯗ ꯅꯅꯥꯎ ꯅꯨꯄꯥ ꯈꯣꯏꯁꯨ ꯋꯥꯅꯤꯡꯉꯥꯏ ꯀꯩꯁꯨ ꯂꯩꯇ꯭ꯔꯦꯅ
ꯎꯝ
ꯍꯧꯒꯤꯕꯨꯗꯤ ꯅꯠꯇ꯭ꯔꯥ ꯍꯣꯏ ꯅꯅꯥꯎ ꯅꯨꯄꯥ ꯍꯣꯏ ꯅꯪ ꯋꯥꯅꯤꯡꯉꯥꯏ ꯂꯩꯇ꯭ꯔꯦ ꯍꯥꯏꯕꯅꯤꯗ
ꯍꯣꯏ ꯆꯦꯡꯒꯤꯗꯤ ꯋꯥꯠꯇ꯭ꯔꯦ ꯍꯥꯏ ꯍꯥꯏꯅꯤꯡꯉꯥꯏ ꯑꯦ ꯍꯥꯏꯔꯁꯨ ꯀꯩꯁꯨ ꯀꯥꯏꯗꯦꯗ
ꯏꯁꯤꯡ ꯐꯕ ꯂꯧꯗꯤ ꯃꯤ ꯃꯌꯥꯝꯁꯨ ꯎꯅꯤꯡꯕꯅꯦꯕ
ꯍꯣꯏ ꯑꯩꯈꯣꯏꯒꯤ ꯃꯈꯥꯗ ꯁꯤꯒꯨꯝ ꯀꯨꯝꯗꯕꯁꯤꯡꯗꯣ ꯑꯗꯨꯅ ꯇꯨꯔꯦꯟ ꯏꯁꯤꯡ ꯉꯥꯛꯇ ꯂꯧ ꯂꯧꯅꯔꯦ
ꯑꯣ
ꯆꯦꯡꯒꯤꯗꯤ ꯋꯥꯠꯇ꯭ꯔꯦ ꯄꯩꯁꯥꯒꯤꯅꯦ ꯆꯦꯡꯒꯤꯗꯤ ꯏꯁꯣꯔꯒꯤ ꯊꯧꯖꯥꯜꯅ ꯑꯗꯨꯝ ꯆꯥ ꯆꯥꯅꯤꯡꯉꯥꯏ ꯂꯩꯔꯦ
ꯎꯝ ꯑꯗꯨꯝ ꯂꯩꯔꯛꯀꯅꯤꯗ ꯄꯩꯁꯥꯁꯨ ꯅꯠꯇ꯭ꯔꯥ
ꯍꯣꯏ ꯍꯌꯦꯡ ꯋꯥꯏ ꯑꯩꯈꯣꯏꯅ ꯊꯕꯛ ꯀꯜꯂꯗꯤ ꯑꯗꯨꯝ ꯂꯩꯔꯛꯀꯅꯤꯗ ꯑꯆꯥ ꯍꯣꯠꯅꯕ ꯂꯦꯞꯄꯨ ꯂꯦꯞꯇ꯭ꯔꯗꯤ ꯍꯣꯠꯅꯕ ꯀꯜꯂꯗꯤ ꯑꯗꯨꯝ ꯂꯩꯒꯅꯤꯕ
ꯎꯝ
ꯎ ꯑꯦ ꯗꯁꯥ ꯃꯊꯛꯀꯤꯁꯤ ꯄꯨꯛꯍꯥꯡ ꯍꯥꯡꯉꯤꯍꯦ
ꯑꯗꯨꯅꯦ ꯅꯨꯡꯁꯥ ꯌꯥꯝ ꯀꯜꯂꯦꯕ
ꯉꯁꯤꯗꯤ ꯐꯖꯗꯣꯔꯦ ꯅꯣꯏ
ꯑꯁꯨꯃꯥꯏꯅ ꯉꯔꯥꯡꯁꯨ ꯑꯗꯨꯝ ꯈꯔ ꯀꯜꯂꯦꯗꯅꯀꯣ
ꯍꯣꯏ꯫
ꯑꯁꯨꯃꯥꯏꯅ ꯅꯣꯡ ꯅꯤꯅꯤ ꯑꯍꯨꯝ ꯁꯨꯃꯥꯏꯅ ꯀꯜꯂꯗꯤ ꯏꯁꯤꯡꯗꯣ ꯂꯣꯏ ꯀꯪꯈ꯭ꯔꯅꯤ
ꯍ ꯏꯁꯤꯡꯕꯨ ꯀꯪꯈ꯭ꯔꯅꯤ ꯑꯗꯨꯃꯥꯏꯅ ꯀꯜꯂꯗꯍꯥ
ꯎꯝ
ꯀꯪꯒ꯭ꯔꯗꯤ ꯅꯣꯏ ꯐꯧ ꯍꯨꯟꯕꯗꯨꯗꯤ ꯀꯩꯅꯣ ꯍꯧ ꯍꯧꯕ ꯉꯝꯒꯗ꯭ꯔꯣ꯫
ꯍꯧꯔꯅꯤ
ꯑꯣ
ꯍꯞꯇꯥ ꯑꯃꯒꯨꯝ ꯂꯩꯔꯗꯤ ꯍꯧꯔꯅꯤ
ꯎꯝ ꯍꯧ ꯍꯧ ꯍꯧꯔꯗꯤ ꯐꯥ ꯌꯥꯔꯦꯗ꯫
ꯎꯝ ꯃꯥꯅꯤ ꯃꯥꯅꯤ꯫
ꯍꯧꯔꯒ ꯅꯣꯡ ꯅꯣꯡꯃꯗꯤꯃꯨꯛ ꯇꯥꯒꯅꯦꯕ
ꯎꯝ꯫
ꯎꯝ ꯑꯩꯈꯣꯏꯔꯣꯝꯗꯗꯤ ꯀꯩꯅꯣ ꯇꯧꯕꯅꯤ ꯇꯨꯔꯦꯟꯒꯤ ꯏꯁꯤꯡꯅꯤꯅꯀꯣ ꯁꯤ ꯌꯥꯝꯃꯗꯤ ꯑꯃꯨꯛ ꯑꯦꯗꯖꯁ ꯇꯧꯔꯒ ꯑꯗꯨꯝ ꯐꯥꯠꯄꯅꯦꯕ ꯏꯁꯤꯡꯗꯣ
ꯑꯣ ꯑꯩꯈꯣꯏꯒꯤꯗꯤ ꯇꯨꯔꯦꯜꯁꯨ ꯂꯩꯇꯕꯅꯤꯅꯀꯣ
ꯎꯝ
ꯑꯗꯨꯅꯦ
ꯑꯩꯈꯣꯏꯒꯤ ꯂꯧꯗꯨꯗꯤ ꯑꯩꯈꯣꯏ ꯑꯩꯈꯣꯏꯅ ꯇꯟꯗ꯭ꯔꯒ ꯑꯌꯨꯛ ꯉꯟꯇꯥ ꯀꯩ ꯀꯩ ꯍꯥꯏꯁꯤꯔ ꯏꯁꯤꯡ ꯆꯦꯟꯕꯒꯤ ꯅꯂꯥꯗꯣ ꯇꯣꯏꯅ ꯌꯦꯡꯉꯗꯤ ꯏꯁꯤꯡꯗꯤ ꯋꯥꯠꯇ꯭ꯔꯕꯅꯦꯕ ꯏꯁꯤꯡ ꯌꯦꯡꯕ ꯇꯜꯂꯗꯤ ꯈꯪꯗꯦ
ꯎꯝ
ꯐꯕ ꯑꯃ ꯍꯥꯏꯔꯒ ꯎꯝ ꯍꯣꯏ ꯏꯁꯤꯡ ꯋꯥꯠꯇꯕꯤ ꯑꯗꯨꯝ ꯐꯪꯕꯗꯣ ꯇꯨꯔꯦꯟꯒꯤ ꯏꯁꯤꯡꯇꯅ ꯑꯗꯨ ꯅ ꯊꯥꯕ ꯑꯃꯥ ꯑꯅꯤ ꯑꯍꯨꯝ ꯑꯍꯨꯝ ꯑꯍꯨꯝ
ꯃꯤ ꯀꯌꯥꯗꯤ ꯂꯧ ꯎꯕ꯭ꯔꯥ ꯅꯣꯏꯒꯤ
ꯑꯍꯨꯝ ꯑꯍꯨꯝꯔꯥꯛ ꯑꯣꯏꯔꯝꯃꯅꯤ
ꯎꯝ ꯌꯥꯝ ꯆꯥꯎ ꯆꯥꯎꯅ ꯎꯕ꯭ꯔꯥ ꯅꯠꯇ꯭ꯔꯒ
ꯍꯣꯢ ꯃꯣꯏ ꯆꯥꯕ ꯌꯥꯅꯕ ꯑꯩꯈꯣꯏꯁꯨ ꯆꯥꯕ ꯌꯥꯅꯕ ꯇꯧꯕꯅꯤꯗ ꯍꯟꯗꯛ ꯍꯟꯗꯛꯁꯤꯗꯤ ꯑꯍꯨꯝ ꯑꯣꯏꯔꯝꯃꯅꯤ ꯑꯃ ꯑꯅꯤ ꯑ ꯅꯣꯏ ꯅꯣꯏ ꯈꯨꯟꯒꯤ ꯅꯣꯏ ꯈꯨꯟꯒꯤ ꯋꯥꯡꯃꯗ ꯍꯥꯏꯒꯗ꯭ꯔꯥ ꯀꯩꯅꯣ ꯇꯧꯕꯗꯣ ꯑꯩꯈꯣꯏ ꯈꯨꯟꯗ ꯂꯥꯛꯄꯗꯣ ꯏꯅꯥꯎ ꯅꯨꯄꯥꯅ ꯍꯦꯛ ꯋꯥꯔꯤ ꯁꯥꯕꯗꯣ ꯑꯗꯨꯒꯤ ꯃꯣꯏ ꯃꯣꯏ ꯑꯃ ꯎꯔꯦꯀꯣ
ꯑꯣ
ꯑꯃꯁꯤꯅ ꯀꯩꯅꯣ ꯇꯧꯕꯗꯣ ꯅꯅꯥꯎꯅꯨꯄꯤꯅ ꯑꯆꯥ ꯀꯩ ꯑꯉꯥꯡ ꯀꯌꯥꯅꯣ ꯍꯪꯉꯨꯕ ꯏꯃꯨꯡꯗꯣ ꯑꯆꯥꯄꯣꯠ ꯑꯆꯥꯄꯣꯠ ꯂꯩꯕꯤꯒꯦ ꯍꯥꯏꯕ꯭ꯔꯅ ꯍꯪꯉꯦ ꯍꯥꯏꯕꯗꯣ ꯍꯥꯏꯌꯦ ꯍꯥꯏꯕꯗꯣ ꯃꯣꯏ ꯑꯃ ꯑꯗꯨꯒ ꯑꯃꯁꯤꯅ
ꯍꯣꯏ ꯑꯦ ꯃꯣꯏꯗꯤ ꯀꯨꯏꯔꯦꯍꯦ ꯑꯩꯈꯣꯏ ꯃꯤ
ꯑꯦ ꯑꯗꯣ ꯑꯆꯥꯄꯣꯠ ꯂꯩꯕꯤꯌꯣꯔꯥ ꯅ ꯑꯣ ꯑꯣ ꯃꯆꯥ ꯀꯩꯅꯣ ꯇꯧꯏ ꯍꯥꯏꯕꯗꯣ ꯍꯟꯗꯛ ꯁꯤꯕꯥꯏ ꯆꯠꯈꯤꯕ ꯌꯨꯝꯗꯣ
ꯍ ꯍꯣꯏ ꯍꯣꯏ ꯍꯣꯏ ꯑꯗꯨꯒ ꯏꯃꯨꯡꯒ ꯀꯩꯅꯣ ꯇꯧ ꯏꯅꯥꯎ ꯅꯨꯄꯥꯅ ꯍꯦꯛ ꯋꯥꯔꯤ ꯁꯥꯕꯗꯣ
ꯎꯝ
ꯏꯃꯨꯡꯒ ꯑꯩꯈꯣꯏ ꯏꯃꯨꯡꯒ ꯀꯩꯁꯨ ꯀꯩꯅꯣ ꯀ ꯌꯥꯝ ꯀꯩ ꯍꯥꯏꯁꯦ ꯂꯥꯞꯇ꯭ꯔꯦꯕ ꯏꯃꯨꯡ ꯃꯅꯨꯡꯗꯗꯣ ꯁꯨꯝ ꯅꯪꯅꯔꯕꯅꯦꯕ ꯑꯗꯨꯅ ꯃꯣꯏꯒꯤ ꯑꯗꯨꯝ ꯎꯕꯤꯕꯅꯦꯕ ꯑꯗꯨꯒ ꯑꯃꯁꯤꯅ ꯀꯩꯅꯣ ꯇꯧꯕꯗꯣ ꯍꯟꯗꯛ ꯁꯥꯏꯖ ꯌꯥꯝ ꯐꯪꯕꯗꯣ ꯃꯣꯏꯒ
ꯀꯅꯥꯔꯣ
ꯑꯁ
ꯑꯣ
ꯑꯗꯨꯗ ꯃꯣꯏ ꯑꯍꯨꯝ ꯎꯔꯦ ꯏꯌꯥꯝꯕ ꯃꯣꯢꯖꯦ ꯇꯣꯉꯥꯟꯅ ꯎꯔꯦ ꯑꯗꯨꯒ ꯑꯩꯈꯣꯏ ꯃꯇꯦꯛ ꯑꯃ
ꯎꯝ
ꯎꯝ ꯑꯩꯈꯣꯏ ꯎꯕꯗꯤ ꯃꯆꯥꯅꯤꯗ ꯑꯩꯈꯣꯏ ꯆꯦ ꯍꯣꯏ ꯎꯅꯕꯗꯣ ꯐꯔꯛ ꯇꯥꯕꯩ ꯑꯩꯈꯣꯏꯅ ꯑꯃꯨꯛ ꯎꯕ ꯋꯥꯅꯤ
ꯎꯝ ꯐꯩ ꯐꯩ ꯊꯕꯛ ꯀꯟꯂꯤ꯫ ꯍꯌꯦꯡꯋꯥꯏ ꯅꯪ ꯅꯌꯨꯝ ꯄꯥꯜꯂꯀꯥꯟꯗ ꯊꯕꯛ ꯌꯥꯝ ꯀꯟꯗꯧ ꯃꯥꯜꯂꯦ ꯅꯁꯛꯇꯣ
ꯑꯁ ꯑꯩ ꯀꯥꯏꯅꫭ ꯌꯥꯝ ꯇꯥꯟꯃꯤꯅꯦ ꯑꯩ ꯇꯟ ꯌꯥꯝ ꯇꯟꯕꯅꯦꯍꯦ ꯅꯪ ꯑꯣꯏꯅ ꯂꯣꯏ ꯇꯧ ꯇꯧꯗꯧ ꯃꯥꯜꯂꯤꯗ
ꯑ
ꯑꯩꯗꯤ ꯌꯥꯝ ꯇꯟꯕ ꯃꯤꯅꯤꯍꯦ
ꯎꯝ ꯌꯥꯝ ꯇꯥꯟꯗꯦ ꯅꯪ ꯁꯨꯅꯤꯡꯉꯦꯕ
ꯍꯤꯞꯄ ꯍꯤꯞꯄ ꯂꯩꯒꯗꯕꯅꯤ ꯍꯌꯦꯡꯋꯥꯏꯗꯤ
ꯎꯝ ꯆ ꯅꯪꯒꯤ
ꯍꯝ
ꯇꯨꯝꯕ ꯌꯥꯔꯣꯏꯕ
ꯎꯝ ꯇꯨꯝꯕ ꯌꯥꯔꯣꯏꯌꯦ
ꯎꯝ
ꯎꯝ ꯅꯪꯗꯦꯗ ꯌꯦꯡꯕ ꯇꯥꯔꯦꯗ ꯃꯇꯝ ꯃꯇꯝꯒꯤ ꯀꯩꯅꯣ ꯇꯧꯕꯗꯣ ꯍꯣꯠꯅꯒꯦꯗꯤ ꯈꯜꯂꯤ ꯑꯩꯒꯤ ꯑꯩꯒꯤ ꯀꯩꯅꯣꯗꯤ ꯋꯥꯈꯜꯗꯤꯀꯣ
ꯎꯝ
ꯄꯩꯁꯥ ꯄꯥꯏꯅꯕ ꯍꯣꯠꯅꯒꯦꯅꯗꯤ ꯈꯜꯂꯤ꯫ ꯏꯁꯣꯔꯗ ꯂꯥꯏ ꯈꯨꯔꯨꯝꯕꯒ ꯇꯧꯔꯒ ꯍꯣꯠꯅꯕꯀꯣ꯫
ꯎꯝ ꯀꯩꯅꫭ ꯎꯝ ꯅꯪ ꯍꯧꯖꯤꯛ ꯆꯪꯉꯒ ꯇꯨꯝꯃꯗꯣꯏꯔꯣ
ꯇꯨꯝꯃꯅꯤꯌꯦ ꯇꯨꯝꯗꯕꯤꯗ ꯋꯥꯔꯤ ꯁꯥꯒꯤꯁꯦ ꯍꯥꯏꯔꯣ
ꯋꯥꯔꯝꯃꯅꯤ ꯅꯪꯁꯨ
ꯇꯨꯝꯗꯕꯤꯗ ꯋꯥꯔꯤ ꯁꯥꯖꯦ ꯍꯥꯏꯔꯥꯕ
ꯎꯝ ꯅꯪ ꯇꯣꯝꯅꯤꯡꯗꯅꯦꯕ
ꯎꯝ ꯍꯧꯖꯤꯛ ꯍꯧꯖꯤꯛ ꯇꯨꯝꯅꯤꯡꯗ꯭ꯔꯦ ꯇꯨꯝꯅꯤꯡꯗ꯭ꯔꯖꯨ ꯇꯨꯝꯍꯧꯗ꯭ꯔꯗꯤ ꯌꯥꯗ꯭ꯔꯦ꯫ ꯍꫭꯔꯦꯟ ꯑꯃꯨꯛ ꯊꯣꯛꯂꯛꯄꯗ ꯋꯥꯅꯦꯕ
ꯍꯣꯏ ꯍꯣꯏ ꯆꯨꯝꯃꯦ ꯆꯨꯝꯃꯦ
ꯎꯝ
ꯅ ꯍꯥꯏꯗꯩꯗꯣ ꯆꯨꯝꯃꯦꯕ꯫
ꯍꯨꯝ ꯍꯧꯖꯤꯛ ꯂꯣꯏꯔꯒ ꯀꯩꯅꯣꯗ ꯆꯠꯀꯅꯤ ꯔꯤꯄꯣꯔꯠ ꯊꯤꯟꯕ ꯆꯠꯀꯅꯤ ꯑꯁꯣꯝꯗ
ꯀꯥꯏꯗ
ꯃꯤꯒꯤ ꯔꯤꯄꯣꯔꯠ ꯂꯧꯕꯤꯌꯣꯅ ꯉꯔꯥꯡ ꯂꯧꯋꯦ ꯅꯍꯥꯟꯅ ꯂꯧꯕꯤꯌꯨ ꯍꯥꯏꯕꯅꯦꯕ ꯑꯩꯅ ꯅꯍꯥꯟꯗꯣ ꯁꯪꯗ꯭ꯔꯕ ꯉꯔꯥꯡ ꯂꯧꯔꯦ ꯑꯩ ꯍꯣꯔꯦꯟ ꯊꯂꯛꯄꯗ ꯐꯔꯛ ꯇꯥꯔꯦꯅꯦꯕ
ꯅꯣꯏ ꯏꯃꯨꯡ ꯃꯅꯨꯡ ꯅꯣꯏ ꯈꯨꯟꯁꯤꯡ ꯅꯪ ꯈꯪꯅꯕꯁꯤꯡꯗꯤ ꯈꯔ ꯅꯨꯡꯉꯥꯏꯔꯝꯃꯅꯤꯅꯦ ꯍꯥ ꯅꯪꯅ ꯂꯣꯏ ꯑꯌꯥꯝꯕ ꯇꯧꯔꯦꯕ
ꯉꯁꯤꯗꯤ ꯑꯩꯈꯣꯏ ꯈꯨꯟꯒꯤ ꯅꯠꯇꯦꯌꯦ ꯑꯩꯈꯣꯏꯅꯍ ꯑꯩꯈꯣꯏꯆꯦ ꯍꫭꯏ ꯂꯩꯕꯗꯣ ꯑꯉꯥꯡ ꯅꯥꯕꯗꯣ
ꯑꯣ
ꯃꯣꯏꯅꯍꯥꯟꯃꯨꯛꯒꯤ ꯂꯩꯃꯤꯟꯅꯕ ꯑꯩꯈꯣꯏ ꯋꯥꯠꯇ ꯂꯩꯃꯤꯟꯅꯕ ꯑꯗꯨꯒꯤ ꯃꯣꯏꯒꯤ ꯑꯉꯥꯡ ꯑꯉꯥꯡꯁꯨ ꯇꯧꯕ ꯑꯣꯄꯔꯦꯁꯟ ꯇꯧꯕꯗꯣ ꯐꯣꯟ ꯅꯝꯕꯔ ꯂꯧꯍꯧꯋꯦ ꯑꯩꯒꯤ ꯅꯝꯕꯔꯗꯣ ꯂꯧꯍꯧꯔꯒ ꯗꯔꯀꯥꯔ ꯂꯩꯕ ꯇꯧꯔꯛꯀꯦꯅ ꯅꯍꯥꯟ ꯊꯥꯡꯖ ꯅꯨꯃꯤꯠꯇꯨꯗ ꯑ ꯔꯤꯄꯣꯔꯠ ꯂꯧꯕ ꯂꯥꯛꯄ ꯁꯦꯀꯦꯟ ꯁꯦꯇꯔꯗꯦꯅꯦ ꯁꯨꯇꯤꯅꯤ ꯈꯪꯗꯕꯀꯣ ꯃꯣꯏ ꯂꯥꯛꯁꯜꯂꯦ ꯑꯗꯨꯒ ꯐꯣꯟ ꯇꯧꯔꯛꯑꯦ ꯑꯁ ꯉꯣꯟꯗ ꯒꯦꯠꯇ ꯒꯦꯠꯇ ꯊꯝꯃꯝꯗꯣꯏꯅꯤ ꯍꯣꯔꯦꯟ ꯊꯣꯛꯄ ꯐꯔꯛ ꯅꯦꯕ ꯃꯣꯏ ꯂꯥꯛꯑꯒꯗꯤ ꯌꯦꯦꯠꯇꯒꯤ ꯂꯧꯔꯣꯅ ꯍꯥꯏ ꯍꯥꯏꯔꯒ ꯉꯔꯥꯡꯁꯨ ꯍꯥꯏꯈ꯭ꯔꯕꯅꯤ ꯑꯗꯨ ꯊꯝꯕꯤꯔꯒꯦꯅ
ꯂꯧꯗ꯭ꯔꯁꯨ ꯃꯣꯏ ꯆꯪꯉꯒ ꯂꯧꯕ ꯌꯥꯏꯗꯅ ꯔꯤꯄꯣꯔꯠꯇꯨꯗꯤ
ꯅꯠꯇꯦ ꯄꯨꯡ ꯇꯔꯥ ꯃꯈꯥꯏꯗ ꯄꯤꯕꯅꯦꯕ ꯉꯔꯥꯡ ꯑꯩ ꯂꯧꯔꯦꯕ
ꯎꯝ
ꯂꯧꯔꯒ ꯑꯩ ꯄꯥꯏꯔ ꯂꯩꯕ ꯑꯩꯉꯣꯟꯗ ꯑꯗꯣ ꯒꯦꯠꯇ ꯀꯤꯔꯝꯃꯒꯦꯕ
ꯎꯝ
ꯍꫭꯏ ꯃꯣꯏ ꯉꯟꯅ ꯀꯅꯥꯅꯁꯨ ꯑꯗꯨ ꯂꯧꯔꯣ ꯍꯥꯏꯅꯕ ꯍꯣꯔꯦꯟꯗꯤ ꯐꯛ ꯇꯥꯔ ꯑꯩ ꯆꯤꯜꯂꯅꯦꯕ
ꯎꯝ
ꯑꯗꯨꯒꯤꯅꯤꯗ
ꯎꯝ ꯎꯝ ꯌꯥꯏ ꯌꯥꯏ ꯅꯪꯗꯤ ꯕꯣꯔ ꯌꯥꯝ ꯐꯪꯪꯂꯅꯤ ꯃꯤ ꯃꯌꯥꯝ ꯅꯪꯅ ꯑꯋꯥꯕꯁꯤꯡꯗꯨꯣ ꯅꯪꯅ ꯂꯣꯏ ꯃꯦꯜꯂꯒ ꯂꯩꯔꯦꯕ
ꯈꯪꯗꯦꯗ ꯉꯥꯏ ꯉꯔꯥꯡꯗꯣ ꯑꯗꯨ ꯅꯨꯄꯤꯗꯣ ꯍꯥꯏꯔꯛꯑꯦ ꯏꯁ ꯅꯪ ꯂꯩꯕꯒꯤ ꯌꯥꯝ ꯍꯔꯥꯎꯔꯦ ꯈꯣꯠꯂꯦ ꯑꯩꯅ ꯑꯦ ꯑꯩ ꯁꯪꯕꯨ ꯁꯪꯒꯗꯤ ꯑꯗꯨꯝ ꯇꯧꯕꯤꯌꯦ ꯁꯪꯗꯕꯩꯅꯦꯅ ꯍꯥꯏꯈ꯭ꯔꯕꯅꯦ
ꯎꯝ
ꯅꯍꯥꯟ ꯅꯍꯥꯟꯃꯨꯛꯁꯨ ꯃꯣꯏ ꯀꯩꯅꯣ ꯂꯧꯕꯒꯤꯅꯦ ꯗꯦꯠ ꯐꯤꯛꯁ ꯇꯧꯕꯗꯣ ꯁꯟꯗꯦꯗ ꯑꯣꯏꯅ ꯄꯤꯔꯕ ꯑꯗꯣ ꯑꯗꯣꯝꯗ ꯍꯪꯕꯤꯌꯣꯅ ꯑꯩ ꯑꯗꯨ ꯍꯥꯟꯅ ꯍꯪꯕꯤꯔꯕꯅꯤꯅ ꯍꯪꯉꯒ ꯑꯣ ꯃꯟꯗꯦꯗ ꯑꯗꯨꯝ ꯂꯥꯛꯑꯣ ꯍꯥꯏꯌꯦ ꯍꯥꯏꯌꯦꯅ ꯑꯗꯨꯝ ꯍꯥꯏꯔꯛꯦ ꯍꯣꯏ ꯍꯣꯏ ꯍꯣꯏ ꯌꯥꯝ ꯅꯨꯡꯉꯥꯏꯔꯦ ꯑꯩꯅ ꯃꯣꯏꯒꯤ ꯂꯝꯗꯣ ꯌꯥꯝ ꯂꯥꯞꯄꯦꯕ
ꯑꯣ ꯃꯣꯏ ꯃꯆꯥꯗꯨꯗꯤ ꯐꯈ ꯐꯔꯕꯖꯥꯠꯂꯣ ꯈꯔ ꯈꯔꯗꯤ
ꯑꯁ ꯉꯔꯥꯡ ꯃꯥꯅ ꯍꯥꯏꯕꯗꯨꯗꯤ ꯈꯔꯗꯤ ꯐꯔꯦꯕ ꯑꯗꯣ ꯅꯥꯕ ꯈꯣꯠꯄ ꯍꯧꯖꯤꯛ ꯀꯩꯝ ꯇꯧꯗ꯭ꯔꯦ ꯑꯩ ꯑꯗꯣ ꯃꯥ ꯁꯥꯁꯦ ꯂꯦꯡꯕ ꯈꯣꯠꯄ ꯉꯪꯒꯨꯝꯕ ꯈꯔ ꯅꯥꯕꯒꯨꯝꯕ ꯑꯗꯨꯃꯥꯏꯅ ꯇꯧꯋꯦ ꯍꯥꯏꯌꯦꯕ